ꯍꯜꯂꯣ
ꯍꯜꯂꯣ ꯇꯥꯕ꯭ꯔꯣ
ꯍꯜꯂꯣ
ꯍꯜꯂꯣ ꯍꯜꯂꯣ
ꯑ ꯑ ꯇꯥꯏꯌꯦ ꯀꯩꯇꯧꯕꯔ
ꯑꯩꯗꯤ ꯐꯝꯃꯤ ꯅꯪꯗꯤ ꯀꯩꯗꯧꯔꯤꯒꯦ
ꯎ ꯎꯝ ꯑꯁꯨ ꯐꯥꯝꯃꯤ
ꯆꯥꯛ ꯆꯥꯈꯔꯕꯣ
ꯑ ꯆꯥꯔꯦ ꯅꯪꯗꯤ
ꯆꯥꯗ꯭ꯔꯤꯗ ꯑꯩꯗꯤ
ꯑ ꯑꯗꯨꯗ ꯅꯣꯡ ꯇꯥꯕ꯭ꯔꯥ
ꯍꯥꯥ
ꯅꯣꯡ ꯇꯥꯕ꯭ꯔꯣ ꯑꯗꯨꯗ
ꯅꯣꯡ ꯇꯥꯗꯦ ꯉꯁꯥꯏꯕꯨꯗꯤ ꯇꯥꯏꯌꯦ ꯍꯧꯖꯤꯛꯇꯤ ꯇꯥꯗ꯭ꯔꯦ
ꯑꯣ
ꯑꯗꯨꯗ ꯅꯣꯏ ꯅꯣꯏ ꯃꯐꯝꯗꯨꯗ ꯇꯥꯕ꯭ꯔꯣ
ꯎꯝꯍꯨꯛ ꯇꯥꯗꯦ ꯁꯤꯗꯗꯤ ꯌꯥꯝ ꯁꯥꯏꯌꯦ
ꯉꯁꯥꯏ ꯇꯥꯔꯝꯃꯦ ꯑꯩꯈꯣꯏꯗꯁꯨ ꯉꯁꯥꯏ ꯀꯟꯅ ꯇꯥꯔꯝꯃꯦ
ꯑꯣ ꯑꯣ ꯎꯝ ꯍ ꯑꯗꯨꯗꯤ ꯆꯥꯛꯆꯔꯕꯣ
ꯆꯥꯗ꯭ꯔꯤꯗ ꯅꯣꯏꯗꯤ ꯀꯩ ꯏꯟꯖꯥꯡ ꯆꯥꯔꯒꯦ
ꯈꯣꯏꯗꯤ ꯗꯥꯜ ꯆꯥꯏꯌꯦ
ꯗꯥꯜ ꯗꯥꯜꯒꯤ ꯁꯥꯏꯠꯇꯗꯤ ꯀꯩ ꯆꯥꯒꯦ
ꯗꯥꯜ ꯈꯛꯇꯅꯦ ꯑꯩꯗꯤ ꯍꯣꯏ ꯎꯄꯥꯥꯏ ꯂꯩꯇꯦ ꯑꯩꯗꯤ ꯆꯪꯗꯦ ꯑꯗꯨꯕꯨ ꯎꯄꯥꯏ ꯂꯩꯇꯦ ꯑꯩꯈꯣꯏꯗꯤ ꯑꯩꯈꯣꯏꯗꯤ ꯍꯣꯁꯇꯦꯜꯗ ꯂꯩꯕꯅꯤꯅ ꯏꯄꯥꯏ ꯂꯩꯇ꯭ꯔꯦ ꯍꯣꯏ ꯑ ꯅꯪꯗꯤ
ꯑꯩꯗꯤ ꯌꯨꯝꯗ ꯂꯩꯌꯦ
ꯑꯣ ꯂꯥꯏꯔꯤꯛ ꯇꯝꯕ꯭ꯔꯥ ꯀꯩ ꯇꯧꯕ꯭ꯔꯥ ꯑꯣ
ꯂꯥꯏꯔꯤꯛ ꯍꯣꯏ ꯂꯥꯏꯔꯤꯛ ꯇꯝꯕ ꯍꯥꯏꯕ ꯇꯥꯔꯦ ꯂꯥꯏꯔꯤꯛ ꯇꯝꯕꯕꯨꯗꯤ ꯂꯣꯏꯔꯦ ꯑꯗꯣ ꯖꯥꯝꯁꯤꯡꯒꯤ ꯈꯔ
ꯑꯣ ꯑꯣ
ꯅꯪꯗꯤ ꯀꯩꯀꯩ ꯇꯝꯃꯤꯒꯦ ꯍꯧꯖꯤꯛ
ꯍꯣꯏ ꯑꯩꯗꯤ ꯑ ꯄ꯭ꯔꯣꯐꯦꯁꯟꯒꯨꯝꯕ ꯇꯂꯦ ꯑ ꯇꯃꯦ ꯂꯩ ꯇꯃꯦ ꯆ
ꯑꯥ ꯀꫭꯂꯦꯖ
ꯑꯍꯥ ꯇ꯭ꯔꯦꯟꯅꯤꯡꯒꯨꯝꯕ
ꯑꯣ ꯀꯩꯗ ꯁꯄꯦꯁꯦꯂꯥꯏꯁ ꯇꯧꯔꯤꯕ
ꯑ ꯅꯔꯁꯤꯡꯒꯤ ꯎꯝ ꯅꯪꯗꯤ ꯍꫭꯏ
ꯑꯩꯗꯤ ꯒ꯭ꯔꯦꯖꯨꯑꯌꯦꯁꯟ ꯂꯣꯏꯔꯦ ꯒ꯭ꯔꯦꯖꯨꯑꯦꯁꯟ ꯒ꯭ꯔꯦꯖꯨꯑꯦꯁꯟ ꯑꯥꯔꯠꯁꯇ ꯏꯪꯂꯤꯁ ꯇꯧꯗꯅ ꯂꯣꯏꯔꯦ ꯍꯧꯖꯤꯛ ꯁꯨꯝ ꯀꯩꯅꯣꯒꯨꯝꯕ ꯁꯤꯚꯤꯜ ꯁꯔꯕꯤꯁꯀꯤ
ꯑꯣ ꯑꯣ ꯐꯥꯏꯅꯦ ꯑꯗꯨꯗꯤ
ꯍꯣꯏ
ꯎꯝ ꯍꯣꯏ
ꯅꯣꯏꯗꯤ ꯃꯤ ꯌꯥꯝꯕ ꯃꯥꯜꯂꯦꯀꯣ
ꯎꯝ ꯍꯣꯏ ꯌꯥꯝꯃꯦ ꯑꯈꫭꯏꯗꯤ
ꯎꯝ ꯕꯦꯛꯒ꯭ꯔꯥꯎꯟꯗ ꯃꯈꯣꯟ ꯇꯥꯏꯌꯦꯕ ꯃꯤ ꯑꯅꯤ ꯑꯍꯨꯝ ꯂꯩꯕ ꯃꯥꯜꯂꯦꯕ
ꯑꯥ ꯑꯈꫭꯏꯗꯤ ꯃꯤ ꯃꯉꯥ ꯂꯩ ꯃꯤ ꯃꯉꯥꯒꯨꯝꯕ ꯂꯩꯌꯦ ꯍꯣꯏ ꯍꯣꯏ ꯍꯣꯏ
ꯆꯟꯕ꯭ꯔꫭ
ꯍꯣꯏ ꯆꯪꯕꯅꯦ
ꯏꯁ ꯅꯪꯗꯤ ꯃꯩꯇꯩꯂꯣꯟ ꯌꯥꯝ ꯁꯦꯡꯉꯤꯅ
ꯑ ꯥꯅꯠꯇꯦ ꯑꯩꯗꯤ ꯐꯖꯅ ꯈꯪꯗ‌ꯦꯗ
ꯍꯤꯡꯉꯤꯗ ꯑꯗꯨꯝ
ꯅꯪ ꯀꯩꯅꯣꯗ ꯑꯩꯈꯣꯏ ꯁꯤꯗ ꯂꯩꯔꯛꯄ ꯀꯌꯥꯝ ꯀꯨꯏꯔꯒꯦ ꯇꯝꯗ
ꯍꯥꯥ
ꯇꯝꯗ ꯂꯩꯔꯛꯄ ꯀꯌꯥꯝ ꯀꯨꯏꯔꯒꯦ ꯇꯝꯗ ꯂꯩꯕ ꯅꯠꯇ꯭ꯔꯥ ꯅꯪ ꯍꯧꯖꯤꯛ
ꯑꯣ ꯑꯣ ꯁꯦꯀꯦꯟ ꯏꯌꯥꯔ ꯇꯨ ꯏꯌꯔꯁꯁꯨꯨꯔꯦ
ꯑꯣ
ꯎꯝ
ꯑꯗꯨ ꯅꯪ ꯍꯧꯖꯤꯛ ꯀꯥꯏꯗ ꯂꯩꯒꯦ ꯆꯤꯡꯗ ꯂꯩꯕ꯭ꯔꯣ
ꯎꯪꯍꯨꯛ ꯅꯠꯇ‌ꯦ
ꯑꯣ
ꯎꯝ ꯃꯄꯥꯟꯗ ꯍꫭꯏ ꯑꫭ ꯍꫭꯏ ꯅꯪꯗꯤ ꯌꯨꯝꯗ ꯂꯩꯕꯔꯥ ꯑꯥ ꯅꯠꯇꯦ ꯁꯗꯩꯇ ꯂꯩꯌꯦ
ꯑꯩ ꯑꯩꯗꯤ ꯌꯨꯝꯗ ꯂꯩꯌꯦ ꯍꯣꯏ ꯌꯨꯝꯗ ꯑꯩꯈꯣꯏ ꯐꯦꯃꯤꯂꯤꯁꯤꯡꯒ ꯄꯨꯟꯅ ꯂꯩꯌꯦ
ꯑꯣ ꯎꯝ ꯅꯨꯡꯉꯥꯏꯕ꯭ꯔꯣ ꯌꯨꯝꯗ ꯂꯩꯕꯗꯤ
ꯅꯨꯡꯉꯥꯏꯕ ꯑꯗꯨꯝ ꯅꯨꯡꯉꯥꯏꯌ‌ꯦ ꯍꯥꯏꯇꯥꯔꯦ ꯑꯩ ꯗꯤ ꯍꯥꯏꯗꯤ ꯍꯣꯏ ꯌꯨꯝꯗꯕꯨꯗꯤ ꯂꯩꯌꯦ ꯑꯗꯨ ꯑꯣꯏꯔꯁꯨ ꯌꯨꯝꯗ ꯄꯥꯛ ꯂꯩꯇꯦꯗ ꯑꯗꯨꯝ ꯂꯥꯏꯕ꯭ꯔꯦꯔꯤꯒꯨꯝꯕ ꯆꯠꯄꯅꯤꯅ ꯌꯨꯝꯗ ꯂꯩꯇꯦꯕ ꯇꯨꯝꯕ ꯑꯗꯨꯒ ꯆꯥꯕ ꯈꯛꯇꯅꯦꯕ
ꯑꯣ ꯎꯝ ꯑꯗꯨ ꯁꯤꯟꯅꯉꯥꯏꯗ ꯑꯩꯈꯣꯏꯗꯤ ꯌꯨꯝ ꯆꯠꯅꯤꯡꯕꯅ ꯂꯩ
ꯌꯨꯝ ꯆꯠꯄ ꯋꯥꯒꯅꯤꯅꯦꯀꯣ ꯍꯧꯖꯤꯛꯇꯤ
ꯋꯥꯗꯦ ꯅꯨꯡꯉꯥꯏꯌꯦ ꯌꯨꯝ ꯆꯠꯄ ꯅꯨꯡꯉꯥꯏꯕꯅꯦ ꯑꯩꯈꯣꯏꯗꯤ
ꯅꯠꯇꯦ ꯅꯪ ꯑꯣ ꯌꯨꯝ ꯆꯠꯄ ꯍꯧꯖꯤꯛ ꯀꯩꯅꯣ ꯇꯧꯗ꯭ꯔꯣ ꯅꯣꯏꯗꯤ ꯆꯠꯊꯣꯛ ꯆꯠꯁꯤꯟ ꯋꯥꯗ꯭ꯔꯣ ꯍꯥꯏꯗꯤ ꯍꯧꯖꯤꯛꯀꯤ ꯏꯔꯥꯡꯁꯤꯒ ꯑꯗꯨ ꯑꯗꯨꯅꯦ ꯑꯗꯨꯅꯦ ꯍꯥꯏꯔꯤꯗꯣ
ꯏ ꯊꯥ ꯑꯅꯤ ꯑꯃ ꯑꯅꯤ ꯁꯨꯔꯦ ꯌꯨꯝꯠꯄ ꯌꯨꯝ ꯆꯠꯇꯕꯗꯣ ꯇ ꯀ ꯋꯥꯔ ꯑꯦ
ꯕ꯭ꯔꯦꯛ ꯕ꯭ꯔꯦꯛꯀꯨꯝꯕ ꯂꯩꯔꯁꯨ ꯑꯗꯨꯝ ꯂꯩꯔꯦꯕ ꯍꯣꯁꯇꯦꯜꯗ
ꯍꯣꯏ
ꯑꯗꯨꯗꯤ ꯋꯥꯔꯝꯅꯤꯅ ꯂꯣꯏꯅꯃꯛ ꯅꯣꯏ ꯔꯨꯝꯃꯦꯠ ꯂꯣꯏꯅꯃꯛ ꯂꯩꯔꯤꯔꯥ
ꯕꯦꯀꯦꯁꯟꯗꯔꯥ ꯑ ꯑꯩꯈꯣꯏꯗꯤ ꯑꯩꯈꯣꯏꯒꯤ ꯑꯪꯀꯜꯒꯤ ꯌꯨꯝꯒꯨꯝꯕ ꯂꯩ
ꯑꯣ ꯍꯣꯁꯇꯦꯜꯗ ꯂꯩꯇꯦꯕꯀꯣ
ꯑꯣ ꯍꯣꯁꯄꯤꯇꯥꯜꯗ ꯁꯤꯇꯤ ꯂꯩꯔꯗꯤ ꯍꯣꯁꯄꯤꯇꯥꯜꯗꯗꯤ ꯌꯦ ꯂꯩꯅꯤꯡꯗꯦ ꯎꯝ
ꯅꯣꯏꯗꯤ ꯐꯦꯃꯤꯂꯤ ꯅꯪꯒꯤ ꯁꯤꯕ꯭ꯂꯤꯡꯁ ꯀꯌꯥꯝ ꯊꯨꯒꯦ
ꯍꯥꯥ
ꯅꯪꯒꯤ ꯁꯤꯕꯂꯤꯡꯁ ꯀꯌꯥ ꯀꯌꯥ ꯁꯨꯒꯦ ꯍꯥꯏ
ꯅꯪꯒꯤ ꯃꯐꯝ ꯐꯖꯅ ꯇꯥꯗꯦ
ꯍꯜꯂꯣ
ꯑ ꯑꯣ ꯑ ꯍ ꯑ ꯑꯣ ꯇꯥꯏꯌꯦ ꯇꯥꯏꯌꯦ ꯑꯩ ꯁꯤꯕꯂꯤꯡꯁ ꯅꯨꯄꯥ ꯑꯃ ꯑꯗꯨꯒ ꯅꯨꯄꯤ ꯑꯅꯤ ꯑꯗꯨꯒ ꯑꯩꯅ ꯑꯦꯜꯗꯤꯁ
ꯑꯣ ꯅꯪꯅ ꯑꯦꯜꯗꯦꯁ ꯑꯗꯨꯗꯤ ꯅꯪꯒꯤ ꯀꯩꯅꯣ ꯃꯈꯥꯗꯗꯤ ꯑꯗꯨꯝ ꯑꯉꯥꯡꯁꯤꯡ ꯑꯣꯏꯔꯝꯃꯅꯤꯀꯣ
ꯑ ꯍ ꯑ ꯍꯣꯏ ꯑ ꯂꯣꯏ ꯅ ꯁ꯭ꯀꯨꯜ ꯑꯗꯦ ꯌꯥꯦꯁ ꯇꯨ ꯀ꯭ꯂꯥꯁ ꯐꯥꯏꯚ ꯁꯤ ꯎꯝ ꯈꯪꯗꯦ
ꯑꯩꯗꯤ ꯑꯩꯊꯟꯗꯅꯦ
ꯑꯣ ꯅꯨꯡꯉꯥꯏꯅꯦ ꯑꯗꯨꯗꯤ
ꯀꯥꯏꯗꯒꯤ ꯍꯏꯦ ꯌꯨꯝꯒꯤ ꯑꯦꯕ꯭ꯔꯤ ꯄ꯭ꯔꯦꯁꯔ ꯍꯥꯏꯗꯩꯅꯣꯗ ꯌꯨꯝꯒꯤ ꯑꯦꯕ꯭ꯔꯤ ꯄ꯭ꯔꯦꯁꯔꯗꯣ ꯑꯩꯅ ꯑꯗꯨꯝ ꯍꯦꯟꯗꯜ ꯇꯧꯔꯤ ꯋꯥꯏꯑ ꯑꯗꯨꯅ
ꯑꯦ ꯑꯗꯨꯗ ꯅꯪꯗꯤ ꯃꯤ ꯌꯡꯅꯤꯡꯉꯥꯏ ꯂꯩꯇ꯭ꯔꯦꯅ ꯅꯪ ꯈꯛꯇꯅꯤ
ꯑꯗꯨꯁꯨ ꯆꯨꯝꯕꯗꯤ ꯆꯨꯝꯃꯦ ꯍꯣꯏ ꯑꯗꯨ ꯑꯣꯏꯔꯁꯨ ꯑꯩꯒꯤ ꯄꯦꯔꯦꯟꯁꯤꯡ ꯑꯩꯅ ꯌꯦꯡꯗꯣꯏꯅꯤꯗꯅ ꯑꯗꯨꯒꯤ ꯄ꯭ꯔꯦꯁꯔ ꯑꯦꯜꯗꯦꯁꯀ ꯅꯪꯅ ꯑꯦꯜꯗꯦꯁ ꯅꯦꯗꯅ ꯑꯦꯜꯗꯦꯁꯀ ꯑꯃꯈꯛ ꯄꯣꯛꯄꯒ ꯆꯞ ꯃꯥꯟꯅꯩꯑꯕ
ꯇ ꯄꯁ ꯎꯝ
ꯑꯩꯗꯤ ꯏꯊꯟꯇꯅꯦꯅ ꯑꯩꯉꯣꯟꯗ ꯂꯣꯏꯅ ꯐꯣꯀꯁ ꯇꯧꯔꯦꯗꯅ
ꯍꯣꯏ ꯍꯣꯏꯁ
ꯑꯗꯨꯒꯤ ꯋꯥꯏ
ꯎꯝ
ꯍꯧꯖꯤꯛꯇꯤ ꯑꯗꯨꯝ ꯀ꯭ꯂꯥꯁ ꯐꯖꯅ ꯇꯧꯔꯤꯕ꯭ꯔꯣ
ꯎꯝ ꯍꯣꯏ ꯄ꯭ꯂꯁꯨꯝꯕ ꯂꯩꯌꯦ ꯅꯨꯡꯇꯤꯅ ꯋꯥꯏꯗ ꯀ꯭ꯂꯥꯁ ꯂꯩꯁꯦ
ꯄꯨꯡ ꯀꯌꯥꯗꯒꯤ ꯄꯨꯡ ꯀꯌꯥꯐꯧ ꯇꯧꯒꯦ ꯅꯣꯏꯒꯤ ꯀ꯭ꯂꯥꯁ
ꯄꯨꯡ ꯇꯔꯥꯗꯒꯤ ꯄꯨꯡ ꯑꯍꯨꯝ ꯐꯥꯎ
ꯑꯣ ꯄꯨꯡ ꯇꯔꯥꯗꯒꯤ ꯑꯍꯨꯝ ꯐꯥꯎꯕ
ꯍꯣꯏ
ꯑ ꯅꯪꯗꯤ ꯍꯧꯖꯤꯛ ꯁꯦꯀꯦꯟ ꯌꯌꯥꯔ ꯍꯥꯏꯕꯀꯣ
ꯍꯣꯏ
ꯑꯗꯩ ꯅꯪꯗꯤ ꯑꯥꯏꯇꯤꯒꯨꯝꯕ ꯀꯩꯅꯣ ꯇꯧꯕ ꯍꯩꯔꯝꯃꯅꯤꯅꯦ
ꯀꯔꯤ
ꯑꯥꯏ ꯖꯤꯒꯨꯝꯕ ꯍꯥꯞꯄ ꯍꯩꯔꯝꯃꯅꯦꯕ ꯄꯤꯟꯒꯨꯝꯕ ꯁꯔꯤꯁꯀꯨꯝꯕ ꯍꯤꯗꯥꯛꯀꯨꯝꯕ ꯀꯥꯞꯄꯗꯤ ꯂꯣꯏ ꯍꯩꯔꯝꯃꯅꯦꯕ
ꯑ ꯍꯌꯦ ꯍ ꯂꯥꯛꯑꯣ ꯅꯪꯁꯨ ꯎꯝ ꯍ ꯍ ꯀꯥꯔꯣ ꯎꯝ
ꯑ ꯅꯥꯔꯛꯑꯀꯥꯟꯗ ꯍꯥꯏꯩꯔꯛ ꯇꯥꯔꯦ ꯑꯗꯨꯗꯤ
ꯍꯣꯏ ꯍꯣꯏ ꯐ꯭ꯔꯤ ꯇ꯭ꯔꯤꯠꯃꯦꯟꯁꯨ ꯄꯤꯒꯦ ꯄꯤꯒꯦꯅ ꯑꯩꯁꯨ
ꯑꯣ ꯐ꯭ꯔꯤ ꯇ꯭ꯔꯤꯠꯦꯟ
ꯍꯣꯏ
ꯑꯗꯨꯗꯤ ꯅꯨꯡꯉꯥꯏꯔꯅꯤꯅꯦ ꯑꯗꯨꯗꯤ ꯄꯩꯁꯥ ꯇꯤꯡꯉꯔꯣꯏ ꯑꯩꯗꯤ
ꯍꯣꯏ ꯂꯥꯎ
ꯅꯪꯗꯤ ꯑꯗꯨ ꯅꯣꯏꯗꯤ ꯆꯍꯤ ꯀꯌꯥꯃꯨꯛ ꯇꯝꯒꯦ ꯁꯤꯁꯦ ꯊ꯭ꯔꯤ ꯌꯔꯁ ꯇꯧꯕ꯭ꯔꯥ ꯅꯣꯏꯁꯨ ꯅꯠꯇ꯭ꯔꯒ ꯍꯦꯟꯕ꯭ꯔ
ꯊ꯭ꯔꯤ ꯏꯔꯁꯅꯦ ꯊ꯭ꯔꯤ ꯏꯔꯁ ꯅꯦꯛꯁ ꯏꯔ ꯂꯣꯏꯒꯅꯤ
ꯐꯠꯇ꯭ꯔꯤꯒ ꯑꯗꯨꯝ ꯍꯧꯧꯗ꯭ꯔꯤ ꯆꯠꯄ ꯍꯧꯔꯕ ꯑꯥ ꯍꯣꯏꯗꯤꯗꯤ
ꯍꯣꯏ ꯁꯦꯀꯦꯟ ꯏꯌꯥꯔꯒꯤ ꯍꯣꯏ ꯆꯠꯄꯅꯤ ꯑꯗꯨꯕꯨ ꯑꯩꯈꯣꯏ ꯁꯦꯀꯦꯟ ꯌꯌꯥꯔꯒꯤꯗꯤ ꯂꯣꯏꯔꯦ ꯑꯥꯒꯁ ꯗ ꯐꯥꯏꯅꯦꯜ ꯑꯦꯛꯖꯥꯝ ꯂꯩꯌꯦ
ꯑꯣꯥ
ꯇꯤꯗꯤ ꯁꯥꯒꯩ ꯌꯥꯏꯒꯤꯗꯤ ꯂꯣꯏꯔꯦ
ꯊꯥꯔꯠ ꯏꯌꯥꯔꯗ ꯑꯃꯨꯛ ꯆꯠꯇꯣꯏꯕ
ꯑ ꯍꯣꯏ
ꯋꯥꯕ꯭ꯔꯣꯗ ꯀꯩꯅꯣꯁꯦ ꯑꯗꯨꯝ ꯀꯩꯅꯣ ꯆꯠꯄꯁꯦ ꯄꯣꯁꯇꯤꯡꯒꯨꯝꯕ
ꯍꯣꯏ ꯌꯥꯝ ꯋꯥꯏꯑꯦ ꯑꯌꯨꯛꯇ ꯆꯠꯂꯗꯤ ꯏꯚꯤꯅꯤꯡꯗ ꯀ꯭ꯂꯥꯁ ꯂꯩꯒꯅꯤ ꯑꯗꯨꯒ ꯌꯥꯝ ꯋꯥꯏ
ꯑꯣ ꯅꯣꯏꯒꯤ ꯀ꯭ꯂꯥꯁꯇꯤ ꯃꯤꯁ ꯇꯧꯕ ꯌꯥꯗꯦꯕꯀꯣ
ꯎꯝ ꯌꯥꯗꯦ ꯎꯝ
ꯑꯗꯨꯗꯤ ꯋꯥꯗꯤ ꯋꯥꯔꯝꯕꯅꯤ ꯑꯗꯨꯗꯤ
ꯑ ꯍ
ꯑꯗꯨꯝ ꯀꯩꯅꯣꯁꯤꯡꯗꯤ ꯅꯣꯏꯒꯤ ꯇꯤꯆꯔꯁꯤꯡꯗꯤ ꯑꯗꯨꯝ ꯅꯨꯡꯉꯥꯏꯕ꯭ꯔ
ꯅꯨꯡꯉꯥꯏꯇꯦ ꯌꯥꯝ ꯐꯠꯇꯦ ꯇꯤꯖꯈꯩꯁꯨ ꯇꯤꯆꯔ ꯈꯣꯏ ꯑꯗꯨꯒ ꯁꯤꯅꯤꯌꯔ ꯈꯣꯏꯁꯨ ꯀꯣ
ꯑ
ꯑꯩꯈꯣꯏꯒꯤ ꯍꯣꯁꯇꯦꯜꯗꯗꯤ ꯖꯨꯅꯤꯌꯔ ꯁꯤꯅꯤꯌꯔꯒꯨꯝꯕ ꯂꯩ ꯑꯗꯨꯒꯤ ꯌꯥꯝ ꯋꯥꯏꯦ
ꯌꯥꯝ ꯇꯣꯔꯆꯔ ꯇꯧꯈ꯭ꯔꯕ
ꯍꯣꯏ
ꯍꯠ
ꯑꯗꯨꯒ ꯑꯩꯈꯣꯏꯁꯨ ꯊꯥ ꯑꯃꯈꯛꯇ ꯂꯩꯔꯦ ꯑꯗꯨꯒ ꯁꯤꯅꯤꯌꯔꯁꯨ ꯂꯩꯅꯤ
ꯍ ꯍ ꯍ
ꯑꯗꯨ ꯉꯥꯏꯔꯒ ꯂꯩꯌꯦ
ꯅꯣꯏꯅ ꯑꯃꯨꯛ ꯇꯧꯗꯣꯏꯅꯦꯕ ꯑꯗꯨꯗꯨꯅꯤꯌꯥꯁꯤꯡꯗ
ꯍꯣꯏ
ꯍꯧꯔꯕꯣ ꯇꯧꯕ ꯅꯣꯏ ꯁꯦꯀꯦꯟ ꯏꯌꯥꯔ ꯀꯥꯔꯕꯕꯅꯤꯅ ꯐꯥꯔꯁ ꯏꯌꯥꯔꯁꯤꯡꯗ ꯑꯣ ꯍꯧꯖꯤꯛ ꯐꯥꯎꯗꯤ ꯍꯧꯖꯤꯛ ꯐꯥꯎꯗꯤ ꯁꯤꯅꯤꯌꯔ ꯂꯩꯔꯤꯕꯅꯤꯅ
ꯑꯣ ꯍꯣꯏ ꯍꯧꯖꯤꯛ ꯐꯖꯤꯛ ꯀꯟꯇ꯭ꯔꯣꯜ ꯇꯥꯔꯒ ꯂꯩꯌꯦ
ꯍ
ꯆꯥꯎ
ꯑ ꯀꯩꯅꯣꯒꯨꯝꯕꯗꯤ ꯅꯠꯇꯦꯕꯀꯣ ꯗꯥꯏꯔꯦꯛ ꯔꯦꯒꯤꯡꯒꯨꯝꯕꯗꯤ ꯅꯠꯇꯦꯕ ꯁꯨꯝ ꯇꯣꯔꯆꯔ ꯈꯔꯗꯤ ꯇꯧꯕ ꯇꯧꯕꯅꯦꯕ ꯍꯣꯏ ꯐꯩꯗ ꯍꯣꯁꯇꯦꯜꯗ ꯂꯩꯕꯗꯤ ꯍꯣꯏ ꯑꯗꯨꯒꯨꯝꯕꯒꯤ ꯑꯦꯛꯁꯄꯤꯔꯤꯟꯁ ꯈꯔꯗꯤ ꯐꯪꯒꯅꯤ
ꯎꯝ ꯀꯦꯆꯦꯔꯗ ꯗ ꯑ ꯀ ꯅꯪꯗꯤ ꯅ ꯁꯤ ꯀꯩ ꯇꯧꯕ꯭ꯔꯥ
ꯑꯩꯗꯤ ꯀꯩꯁꯨ ꯇꯧꯗꯦꯗ ꯑꯗꯨꯝ ꯑꯩꯅ ꯂꯥꯏꯕ꯭ꯔꯦꯔꯤ ꯆꯠꯂꯛꯑꯦ ꯍꯜꯂꯛꯑꯦ ꯑꯗꯨ ꯈꯛꯇꯅꯤꯗ ꯂꯥꯏꯕ꯭ꯔꯦꯔꯤ ꯆꯠꯂꯒ ꯉꯥꯏꯍꯥꯛ ꯂꯥꯏꯛ ꯄꯔꯦ
ꯑꯥ
ꯑꯌꯨꯛ ꯉꯟꯇꯥ ꯆꯠꯄꯅꯤꯅ ꯋꯥꯏ ꯄꯨꯡ ꯑꯩꯅ ꯆꯠꯄꯗꯣ ꯄꯨꯡ ꯇꯦꯟꯗꯒꯤ ꯆꯠꯂꯒ ꯀꯩꯅꯣꯒꯤ ꯅꯨꯡꯗꯥꯡꯒꯤ ꯄꯨꯡ ꯑꯩꯠ ꯑꯩꯠ ꯑꯩꯠ ꯊꯥꯔꯇꯤꯠ ꯑꯗꯨꯗ ꯍꯜꯂꯛꯄꯅꯦꯕ
ꯑꯣ ꯑꯣ ꯅꯪꯁꯨ ꯅꯪꯗꯤ ꯂꯩ ꯀꯥꯟꯟꯅ ꯄꯥꯏꯔꯒ ꯂꯩꯏꯅꯦ ꯑꯗꯨꯗꯤ
ꯎꯄꯥꯏ ꯂꯩꯇꯦꯅꯦ ꯄꯥꯗ꯭ꯔꯗꯤ ꯑꯩꯒꯤ ꯑꯦꯝꯕꯤꯁꯟꯁꯤꯒ ꯍꯥꯔꯠꯋꯥꯔꯛ ꯗꯤꯃꯥꯟ ꯌꯥꯝ ꯇꯧꯋꯦꯕ
ꯎꯝ ꯍꯣꯏ